ꯍꯜꯂꯣ
ꯇꯥꯔꯕꯣ
ꯇꯥꯏꯌꯦ ꯑꯁ ꯌꯥꯝ ꯂꯥꯎꯅ ꯇꯥꯏꯌꯦ ꯅꯪꯅ ꯐꯦꯟ ꯍꯨꯝꯒꯤꯔꯣ ꯍꯨꯝꯃꯣꯏꯔꯣ ꯅꯪꯅ ꯉꯥꯡꯕꯗ ꯂꯩꯔꯦ
ꯎꯝ ꯊꯕꯛ ꯁꯨꯕ ꯂꯥꯛꯑꯕꯣ
ꯂꯥꯛꯑ ꯃꯥꯜꯂꯦ ꯑꯩ ꯊꯣꯛꯇ꯭ꯔꯤ ꯑꯝꯇ ꯌꯦꯡꯕꯉꯨꯒꯦ ꯍꯧꯒꯠꯂꯒꯦ
ꯌꯦꯡꯉꯨꯅꯨ ꯌꯥꯏ ꯐꯝꯃꯣ ꯑꯗꯨꯝ ꯌꯦꯡꯉꯨꯔꯅꯨ ꯅꯪꯅ ꯃꯔꯣꯟꯃ ꯊꯕꯛꯁꯦ ꯍꯥꯏꯕꯒ ꯇꯧꯗ ꯌꯥꯗꯦ ꯉꯔꯥꯡꯖꯨ ꯑꯩꯅ ꯍꯪꯉꯨꯔꯅꯨ ꯍꯥꯏꯔꯒ ꯑꯃꯨꯛ ꯍꯪ ꯂꯩ
ꯔꯨꯝꯗꯦꯈꯣꯃꯥꯏ
ꯍꯥꯥ
ꯅꯥꯅꯥ
ꯑꯗꯨ ꯃꯃꯤꯗ ꯍꯪꯉꯨꯔꯅꯣ ꯃꯤꯅ ꯃꯤꯅ ꯅꯨꯡꯉꯥꯏꯔꯣꯏꯅ ꯍꯥꯏꯔꯦ ꯑꯗꯨ ꯃꯥꯅ ꯍꯪꯉꯨꯏ
ꯅꯨꯡꯉꯥꯏꯇꯕ ꯅꯠꯇꯦ ꯑꯩꯖꯨ ꯈꯪꯗꯕꯅꯤꯅ ꯑꯩ ꯑꯩ ꯍꯪ ꯑꯩ ꯈꯪꯕ ꯑꯃ ꯗꯔꯀꯥꯔ ꯂꯩꯇ꯭ꯔꯣ
ꯍꯣꯏ ꯑꯗꯨꯕꯨꯗꯤ ꯑꯗꯨꯏꯁꯨ ꯃꯤ ꯍꯦꯛ ꯁꯨꯇꯤ ꯀꯩꯅꯣꯒꯤ ꯕꯥꯎ ꯃꯤ ꯀꯩꯅꯣ ꯊꯥ ꯍꯨꯇꯤ ꯊꯥ ꯑꯍꯨꯝ ꯁꯨꯇꯤ ꯊꯥꯕꯗꯤ ꯁꯨꯡꯂꯩ ꯂꯩꯇꯦ ꯍꯥꯏꯕ ꯑꯦꯛꯖꯥꯝ ꯂꯣꯏꯔꯒ ꯃꯣꯏꯗꯣ ꯀꯃꯥꯏꯅ ꯇꯧꯔꯤꯅꯣ ꯒ꯭ꯌꯥꯟ ꯇꯥꯖꯗꯦꯗ
ꯐꯔꯦ ꯍꯥꯏꯕꯗꯤꯅꯦ ꯀꯩꯅꯣ ꯇꯧꯗꯦꯕ ꯎꯝ
ꯑꯄꯤꯛ ꯑꯄꯤꯛ ꯊꯣꯛꯂꯛꯇꯣꯏꯔꯥ
ꯑꯄꯤꯠꯇꯨ ꯈꯪꯗ꯭ꯔꯤꯌꯦ ꯍꯥꯎ ꯇꯔꯒꯅꯤꯌꯦ ꯃꯣꯏ ꯀꯩꯅꯣꯗꯤ ꯃꯥꯟꯅꯗꯕꯅꯤ ꯁꯞꯖꯦꯛꯇꯤ ꯃꯥꯟꯅꯗꯕ ꯂꯩꯃꯤꯟꯅꯗꯤ ꯃꯣꯏꯅ ꯇꯣꯉꯥꯟ ꯇꯣꯉꯥꯟꯅ ꯂꯩꯅꯤ ꯃꯣꯏ ꯑꯃꯅ ꯃꯣꯏꯒꯤ ꯃꯣꯏ ꯀꯣꯂꯦꯖ ꯃꯐꯝꯗꯣ ꯑꯗꯨꯗ ꯑꯗꯨ ꯃꯥꯒꯤꯅꯗ ꯑꯇꯗ
ꯁꯥꯟꯅꯅꯕꯁꯨ ꯆꯠꯂꯤ ꯀꯔꯝ ꯀꯥꯏꯅ ꯀꯩꯅꯣ ꯆꯠꯂꯤꯅꯣ ꯒ꯭ꯌꯥꯟ ꯇꯥꯗꯦ ꯑꯉꯥꯡ
ꯁꯥꯟꯅꯕꯗ ꯅꯨꯡꯗꯥꯡ ꯋꯥꯏꯔꯝꯗ ꯅꯨꯃꯤꯠ ꯇꯥꯗꯔꯀꯥꯟ ꯆꯠꯄꯗ
ꯑꯦꯛꯖꯥꯝ ꯍꯥꯏꯗꯣꯛꯑꯦ ꯀꯩꯀꯩ ꯔꯤꯖꯜ ꯊꯥꯛꯇꯕ ꯑꯝꯇꯥ
ꯈꯪꯗ‌ꯦꯗ ꯑꯩ ꯑꯗꯨꯕꯨ ꯗꯤ ꯍꯪꯗ‌ꯦ ꯑꯗꯨꯕꯨꯗꯤ ꯃꯣꯏ ꯑꯥꯗ ꯎꯗꯕꯕꯨꯗꯤ ꯁꯨꯡꯍꯥꯏ ꯍꯥꯏꯗꯕꯅꯤꯗꯥ
ꯇꯧꯁꯟꯅꯕ ꯌꯥꯗꯕꯅꯦꯕ
ꯍꯣꯏ ꯑꯗꯨ
ꯁꯨꯝ ꯀꯩꯅ‌ꯣ ꯇꯧꯏꯅ ꯄꯥꯟ ꯂꯩꯕꯅꯤꯅ
ꯎꯐ ꯍꯣꯏ ꯑꯗꯨꯕꯨꯗꯤ ꯁꯤꯒꯤ ꯌꯦꯔꯨꯝꯗꯨꯕꯨ ꯆꯥꯕ ꯀꯩꯅꯣ ꯇꯧꯕ ꯅꯪꯍꯧꯗꯦ ꯆꯥꯒꯦ ꯅꯍꯥꯟ
ꯅ‌ꯣꯏ ꯁꯦꯟꯅꯕ ꯍꯩꯇꯕꯩꯅ‌ꯦ ꯑꯩ ꯅꯍꯥꯟ ꯁꯦꯟꯅꯕ ꯅꯨꯃꯤꯠꯅꯤꯅꯤꯗꯨ ꯀꯩꯁꯨ ꯊ‌ꯣꯏ ꯆꯥꯗꯝ ꯅ‌ꯦ ꯍ‌ꯦꯛꯇꯥ
ꯀꯥꯏꯗꯥ ꯃꯣꯏꯗ ꯑꯗꯨꯝ ꯌꯦꯡ ꯂꯩꯕ ꯗꯤ ꯀꯅꯥꯅ ꯉꯝꯗꯣꯏ
ꯅꯠꯇ‌ꯦ ꯑ‌ꯥꯜꯚꯤ ꯌꯦꯡꯉ ꯂꯩꯕ ꯅꯠꯇ‌ꯦ
ꯍꯥꯄꯛꯑ‌ꯣ ꯒ‌ꯦꯃ ꯁꯅꯥ ꯏꯁꯤꯡ ꯈꯔ ꯄꯤꯊꯛꯑꯥ ꯊꯝꯕꯅ‌ꯦ ꯑꯩ
ꯎꯝ ꯁꯤ ꯂ‌‌ꯣꯏ ꯊꯛꯑ‌ꯣ
ꯍꯥ
ꯊꯔꯣꯏꯗꯣ ꯃꯀꯨꯗꯤ ꯄꯤꯖꯕ ꯌꯥꯗ꯭ꯔꯣ ꯊꯔꯣꯏ ꯃꯀꯨꯗ‌ꯣ ꯄꯤꯖꯋ‌‌ꯣ ꯀ‌ꯣꯊ‌ꯣꯛꯇ꯭ꯔꯤꯕ‌ꯣ ꯃꯇ‌ꯣꯡꯗ‌ꯣ
ꯃꯀꯨ ꯈꯇꯪ ꯄꯤꯖꯧꯑ‌ꯣ ꯀꯩꯁꯨ ꯆꯥꯛ ꯌꯥꯝ ꯆꯥꯕꯅꯦ ꯃꯇ‌ꯣꯡ ꯌꯥꯎꯗ꯭ꯔꯁꯨ ꯇꯥꯕ꯭ꯔꯣ ꯍꯜꯂꯣ ꯇꯥꯕ꯭ꯔꯣ